ꯍꯜꯂꯣ ꯍꯜꯂꯣ
ꯑ ꯍꯜꯂꯣ ꯇꯥꯏꯑꯌꯦ
ꯅꯨꯪꯉꯥꯏ ꯔꯤ
ꯑꯣ ꯅꯨꯡꯉꯥꯏꯔꯦ
ꯀꯔꯤ ꯇꯧꯕ꯭ꯔꯣ
ꯑꯁ ꯑꯝ ꯑꯩꯗꯣ ꯉꯔꯥꯡ ꯀꯩꯅꯣ ꯗꯤꯌꯨꯇꯤ ꯆꯠꯄꯒꯤꯀꯣ ꯇꯨꯝꯗꯕꯒꯤ ꯑꯩꯗꯣ ꯇꯨꯝꯕ ꯍꯧꯗ ꯉꯥꯏꯔꯤꯗ
ꯑꯥ ꯄꯨꯡ ꯀꯋꯥꯗ ꯍꯥꯟꯂꯛꯄꯅꯣ ꯗꯨꯏꯇꯦ ꯁꯦ
ꯄꯨꯡ ꯄꯨꯡ ꯑꯁꯤꯗꯤ ꯈꯔ ꯉꯟꯕ ꯃꯥꯜꯂꯦ ꯑꯁꯦꯡꯕꯒꯤꯗꯤ ꯄꯨꯡ ꯇꯔꯨꯛ ꯑꯗꯨꯋꯥꯏꯗ ꯍꯜꯂꯛꯀꯗꯕꯅꯦꯕ ꯑꯗꯣ ꯄꯨꯡ ꯇꯔꯨꯛ ꯃꯈꯥꯏ ꯍꯣꯏ ꯑꯗꯨꯋꯥꯏꯗ ꯍꯜꯂꯛꯈ꯭ꯔꯦ
ꯑꯥ ꯀꯥꯔꯤ ꯊꯕꯛ ꯇꯧꯕ꯭ꯔꯥ ꯅꯪꯁꯦ
ꯑꯩꯁꯦ ꯀꯩꯅꯣꯗ ꯇꯧꯋꯦ ꯃꯤ ꯁꯤꯟꯅꯕ ꯆꯠꯄꯅꯦꯗ
ꯑꯣ ꯐꯥꯏ ꯐꯥꯏ
ꯁꯣꯝꯗꯤ ꯆꯥꯛ ꯆꯥꯕꯤꯔꯕꯣ
ꯍꯣꯏ ꯆꯥꯛꯇꯤ ꯆꯥꯔꯦ
ꯀꯩ ꯃꯊꯦꯜ ꯆꯥꯔꯒꯦ
ꯉꯁꯤꯁꯦ ꯑꯥ ꯍꯋꯥꯏ ꯑꯁꯥꯡ ꯕꯒꯥ ꯁꯧꯒꯔꯤꯒ ꯆꯥꯏ
ꯍꯧꯏꯅꯦ
ꯅꯪꯗꯤ
ꯎꯝ ꯑꯩꯗꯤ ꯆꯠ ꯑꯩꯗꯤ ꯆꯥꯗ꯭ꯔꯤꯗ
ꯑꯥ ꯄꯨꯡ ꯀꯌꯥ ꯀꯌꯥꯗ ꯆꯥꯛ ꯆꯥꯕꯅꯣ ꯅꯪꯗꯤ
ꯑꯩꯗꯤ ꯑꯗꯨꯝ ꯊꯦꯡꯉꯦ ꯊꯦꯡꯉꯦ ꯍꯥꯏꯁꯦ ꯄꯨꯡ ꯑꯥ ꯇꯔꯥ ꯃꯈꯥꯏꯗꯒꯨꯝꯕ ꯑꯩꯅ ꯊꯕꯛ ꯆꯠꯇ꯭ꯔꯀꯥꯟꯗꯀꯣ ꯌꯨꯝꯗ ꯂꯩꯔꯀꯥꯟꯗ ꯑꯗꯨꯃꯥꯏꯅ ꯆꯥ ꯄꯨꯡ ꯑꯃꯗ ꯆꯥꯕꯁꯨ ꯌꯥꯎꯋꯦ ꯑꯗꯨꯃꯥꯏꯅ
ꯁꯣꯝꯗꯤ ꯑꯗꯨꯗꯤ ꯏꯊꯟꯗ ꯂꯩꯌꯦꯗ ꯑꯥ ꯏꯅꯥꯎꯅꯨꯄꯤꯁꯨ ꯂꯩꯕꯅꯦ ꯑꯗꯣ ꯃꯥꯁꯨ ꯂꯩꯇ꯭ꯔꯦ ꯑꯥ ꯁꯣꯝꯗꯤ ꯀꯅꯥ ꯀꯅꯥ ꯂꯩꯕ꯭ꯔꯣ
ꯑꯩꯁꯨ ꯑꯦꯆꯦ ꯏꯕꯥꯟꯅꯤ ꯂꯩꯕꯅꯦ
ꯊꯕꯛ ꯆꯠꯊꯣꯛꯇꯦ
ꯑꯍꯣꯏ ꯉꯁꯤꯒꯤ ꯊꯕꯛ ꯆꯠꯇꯦ ꯍꯛꯆꯥꯡ ꯈꯔ ꯅꯨꯡꯉꯥꯏꯇꯦ ꯍꯥꯏꯅ ꯄꯣꯊꯥꯕꯅꯦ
ꯀꯩ ꯅꯥꯕ꯭ꯔꯣ ꯅꯥꯒꯅꯣ
ꯀꯟꯅ ꯉꯝꯗꯕꯗꯤ ꯅꯠꯇꯦꯗ ꯑꯗꯨꯕꯨ ꯁꯥꯃꯟꯕꯒꯤꯔꯥ ꯈꯪꯗꯦ ꯑꯦꯅꯔꯖꯤꯁꯦ ꯈꯔ ꯂꯩꯇꯕꯀꯣ
ꯑꯣ ꯅꯥꯕ ꯁꯦ ꯌꯥꯝ ꯅꯨꯡꯉꯥꯏꯇꯕꯅꯦ ꯍꯛꯆꯥꯡꯗꯣ ꯍꯥꯏꯗꯤ ꯇꯧꯐꯝ ꯈꯪꯗꯕꯅꯦ
ꯎꯝ
ꯑꯃ ꯇꯧꯅꯤꯡꯉꯁꯨ ꯏꯁꯥꯗꯣ ꯍꯥꯏꯗꯤ ꯅꯥꯕꯒꯤ ꯁꯣꯛꯊꯕꯒꯤꯀꯣ ꯑꯁ ꯅꯨꯡꯉꯥꯏꯇꯕꯗꯣ
ꯋꯥꯔꯤꯗꯤ
ꯅꯨꯡꯁꯥ ꯌꯥꯝ ꯁꯥꯕ꯭ꯔꯥ ꯈꯪꯗꯦ ꯑꯌꯨꯛꯇꯗꯤ ꯑꯥ ꯀꯔꯤꯁꯨ ꯀꯩꯝꯁꯤ ꯀꯥꯏꯌꯦ ꯀꯥ ꯍꯦꯟꯅ ꯌꯥꯝ ꯁꯥꯎ ꯁꯥꯕꯗꯤ ꯑꯣꯏꯗꯦ ꯑꯗꯣ ꯍꯧꯖꯤꯛꯇꯤ ꯑꯩꯅ ꯇꯨꯝ ꯍꯧꯒꯠꯂꯛꯄꯒꯤꯔ ꯈꯪꯗꯦ ꯁꯥꯕꯒꯨꯝ ꯇꯧꯋꯦ
ꯍꯣꯏ ꯁꯥꯕꯅꯦ
ꯁꯥꯕꯅꯦ ꯐꯦꯟ ꯊꯥꯔꯁꯨ ꯐꯪꯗꯦ ꯑꯦ ꯁꯤ ꯍꯥꯞꯇꯕꯅꯤꯅꯀꯣ ꯑꯣ ꯑꯥ ꯐꯦꯟ ꯊꯥꯔꯁꯨ ꯍꯣꯏ ꯑꯣꯝ ꯑꯣꯝ ꯆꯥꯛꯅꯕꯒꯤ ꯇꯥꯏꯞꯇ ꯇꯧꯋꯦꯕ
ꯎꯝ
ꯑꯁ ꯈꯪꯗꯦꯗ ꯇꯧꯔꯤꯁꯦ
ꯀꯔꯤ ꯃꯈꯣꯟꯅꯣ ꯀꯟꯅ ꯇꯥꯕꯁꯦ
ꯀꯩ ꯃꯈꯣꯟ ꯇꯥꯕ꯭ꯔꯥ
ꯇꯥꯡ ꯇꯥꯡ ꯇꯥꯡꯅ ꯇꯧꯋꯦ ꯇꯥꯏꯅꯦ
ꯊꯕꯛ ꯁꯨꯕꯒꯤꯅꯦ
ꯑꯥꯎ ꯑꯣ
ꯑꯁ ꯑꯁꯤꯒꯤꯋꯥꯏꯗ ꯂꯩꯕꯁꯤꯡꯗꯤ ꯊꯕꯛ ꯀꯟꯅꯦ ꯊꯕꯛ ꯅꯨꯡꯇꯤꯒꯤ ꯁꯨꯏꯌꯦ
ꯇꯥꯎ ꯍꯣꯏ ꯃꯤ ꯍꯥꯏꯕꯁꯦ ꯊꯕꯛꯁꯨ ꯁꯨꯕ ꯁꯨꯗꯕ ꯌꯥꯗꯦ ꯍꯤꯡꯗꯕ ꯌꯥꯗꯕꯅꯤꯅꯀꯣ
ꯃꯥꯅꯦ
ꯑꯗꯨꯝ ꯍꯣꯠꯅꯕꯇꯣ ꯇꯥꯕꯅꯤꯅꯦꯍꯦ
ꯍꯣꯏ ꯑꯁ ꯊꯕꯛꯇꯤ ꯂꯦꯞꯇꯦ ꯑꯁꯤꯕ ꯂꯩꯕꯁꯤꯡꯖꯦ ꯑꯃ ꯅꯠꯇ꯭ꯔꯁꯨ ꯑꯃ ꯑꯗꯨꯝ ꯁꯨꯔꯥ ꯂꯩꯌꯦ ꯑꯗꯨꯒ ꯍꯥꯏꯗꯤ ꯅꯨꯡꯁꯥꯖꯦ ꯁꯥ ꯑꯩꯈꯣꯏꯗꯤ ꯅꯨꯡꯁꯥ ꯁꯥꯃꯟꯅꯁꯨ ꯉꯝꯗꯦꯅꯀꯣ
ꯍꯣꯏ
ꯍꯣꯏ ꯑꯗꯣ ꯅꯨꯡꯁꯥ ꯌꯥꯝ ꯁꯥꯔꯁꯨ ꯃꯣꯏꯗꯤ ꯑꯁ ꯌꯣꯒꯥ ꯂꯩꯔꯤ ꯇꯧꯕ ꯌꯥꯏ ꯌꯨꯝ ꯁꯥꯕ ꯌꯥꯏ ꯈꯪꯗꯦ ꯑꯗꯨꯝ ꯊꯕꯛ ꯁꯨꯕꯅꯦ
ꯈꯪꯗꯦ ꯃꯤꯌꯥꯟꯁꯤꯡ ꯃꯤꯌꯥꯝꯁꯤꯡꯗꯤ ꯋꯥꯕꯁꯨ ꯈꯪꯗꯕꯒꯨꯝꯅꯀꯣ ꯅꯨꯡꯁꯥꯁꯨ ꯁꯥꯔꯁꯨ ꯅꯨꯡꯁꯥ ꯁꯥꯕꯁꯨ ꯈꯪꯗꯕꯒꯨꯝꯅ ꯑꯗꯨꯝ ꯇꯧꯔꯒ ꯂꯩꯒꯤꯅꯤ
ꯑꯩꯈꯣꯏꯗꯤ ꯉꯝꯗꯦ ꯉꯝꯗꯦ ꯑꯩꯈꯣꯏꯗꯤ ꯅꯨꯡꯁꯥ ꯈꯔ ꯀꯩꯅꯣ ꯇꯧꯔꯀꯥꯟꯗ ꯐꯔꯀꯥꯟꯗ ꯏꯪꯕ ꯀꯥꯟꯗ ꯑꯣꯏꯅ ꯊꯕꯛꯁꯦ ꯇꯧꯔꯦ ꯁꯥꯃꯟꯅꯁꯨ ꯉꯝꯗꯦ ꯀꯣꯛ ꯆꯤꯛꯑꯦꯕ
ꯎꯝ ꯄꯟꯅꯤ ꯅꯪꯗꯤ ꯆꯍꯤ ꯀꯌꯥ ꯁꯨꯔꯦ
ꯑꯩꯩꯔꯣ ꯑꯗꯨꯝ ꯀꯩ ꯍꯥꯏꯁꯤꯔ ꯑꯉꯥꯡꯗꯤ ꯑꯣꯏꯔꯤꯗ
ꯎ ꯑꯗꯨ ꯑꯣꯏꯔꯁꯨ ꯑꯩꯈꯣꯏꯗꯤ ꯑꯍꯟ ꯑꯣꯏꯈ꯭ꯔꯦ
ꯑꯉꯥꯡ ꯂꯩꯈ꯭ꯔꯕ꯭ꯔꯣ
ꯑꯉꯥꯡꯗꯤ ꯂꯩꯇꯦꯗ ꯌꯨꯝ ꯄꯥꯟꯗ꯭꯭ꯔꯤꯗ
ꯑꯥꯎ
ꯑꯣ ꯍꯣ
ꯑꯗꯣ ꯃꯤꯗꯣ ꯑꯦꯖ ꯑꯣꯏꯔꯦ ꯍꯥꯏꯕꯅꯦꯕ
ꯎꯝ ꯅꯪ ꯑꯉꯥꯡ ꯅꯪ ꯂꯩꯕ ꯃꯇꯝ ꯃꯇꯝꯁꯨ ꯌꯥꯝ ꯅꯨꯡꯉꯥꯏꯊꯣꯛꯄꯅꯤꯀꯣ
ꯑꯣ
ꯑꯗꯨ ꯏꯕ ꯏꯃꯥꯟꯅꯕꯤꯁꯤꯡ ꯌꯨꯝ ꯄꯥꯜꯂꯒ ꯈꯠꯅꯕꯗꯣ ꯎꯔꯒ ꯌꯥꯝ ꯀꯤꯅꯦꯍꯦ
ꯍꯣꯏ ꯎꯝ ꯌꯨꯝ ꯄꯥꯟꯈ꯭ꯔꯗꯤ ꯑꯗꯨꯃꯥꯏꯟ ꯇꯧꯕꯁꯨ ꯌꯥꯎꯋꯦ ꯈꯪꯗꯕ ꯅꯠꯇꯦ ꯊꯦꯡꯅꯗꯕ ꯅꯠꯇꯦ ꯃꯌꯥꯝ ꯊꯦꯡꯅꯔꯛꯏꯅꯤ ꯑꯗꯨꯕꯨꯗꯤ
ꯍꯥꯏꯕꯗꯤ ꯊꯕꯛ ꯇꯧꯕ ꯈꯛꯇ ꯅꯠꯇꯕ ꯑꯗꯨ ꯅꯨꯄꯥꯁꯤꯡꯒꯤ ꯌꯨ ꯌꯨ ꯉꯥꯎꯕꯁꯨ ꯂꯩꯌꯦ ꯑꯗꯨ ꯀꯔꯤ ꯀꯔꯤ ꯆꯥꯔꯒ ꯀꯔꯤ ꯀꯔꯤ ꯉꯥꯡꯅꯕ ꯀꯣ ꯑꯗꯨ ꯑꯗꯥ ꯍꯥꯏꯔꯒ ꯈꯟꯅꯕꯗꯣ ꯑꯩꯁꯦ ꯌꯥꯝ ꯄꯥꯝꯗꯦꯕ ꯑꯗꯨꯒꯤ
ꯍꯣꯏ ꯑꯁ ꯑꯗꯨꯃꯥꯏꯅ ꯇꯧꯕꯗꯨꯗꯤ ꯐꯠꯇꯦ ꯐꯠꯇꯦ ꯍꯥꯏꯕꯗꯤꯀꯣ ꯅꯨꯡꯉꯥꯏꯇꯦ ꯍꯥꯏꯕ ꯎꯝ ꯑꯗꯨꯃꯥꯏꯅ ꯅꯨꯡꯁꯤꯅ ꯂꯨꯍꯣꯡꯈ꯭ꯔꯅꯤ ꯑꯗꯨꯒ ꯅꯨꯡꯁꯤꯅ ꯂꯩꯇ ꯂꯩꯇꯕꯤꯗ ꯈꯠꯅꯕꯒꯨꯝꯕ ꯌꯨ ꯊꯛꯑꯒꯀꯣ ꯍꯥꯏꯗꯤ ꯀꯩ ꯍꯥꯏꯅꯤ ꯐꯦꯃꯤꯂꯤ ꯃꯦꯟꯇꯦꯟ ꯐꯖꯅ ꯇꯧꯕ ꯉꯝꯗꯕꯥ
ꯍꯣꯏ
ꯑꯗꯨꯃꯥꯏꯅ ꯑꯗꯨꯃꯥꯏꯅ ꯇꯧꯔꯒꯖꯨ ꯃꯌꯥꯝ ꯊꯦꯡꯅꯩꯅꯦ
ꯎꯝ
ꯑꯗꯨꯃ ꯑꯗꯨ ꯍꯣꯏ
ꯅꯨꯡꯁꯤ ꯆꯥꯅꯅ ꯍꯤꯡꯃꯤꯟꯅꯕꯁꯦ ꯌꯥꯝ ꯄꯥꯝꯕꯀꯣ
ꯃꯥꯅꯦ ꯑꯁ ꯃꯌꯥꯝ ꯍꯣꯁ ꯍꯣꯁꯄꯤꯇꯥꯜꯗꯗꯤ ꯑꯗꯨꯒꯨꯝꯕ ꯍꯥꯏꯗꯤ ꯀꯩ ꯍꯥꯏꯅꯤ ꯐꯦꯃꯤꯂꯤ ꯁꯨꯃꯥꯏꯅ ꯈꯠꯅ ꯆꯩꯅꯕꯒꯤ ꯁꯣꯛꯄ ꯈꯣꯠꯄ ꯃꯌꯥꯝ ꯄꯨꯈꯠꯂꯛꯑꯦ ꯄꯨꯈꯠꯂꯛꯇꯕ ꯅꯠꯇꯦꯕ
ꯑꯥ ꯎꯝ
ꯑꯁ ꯐꯤꯕꯝ ꯌꯥꯝ ꯀꯥꯏ ꯀꯥꯏ ꯀꯥꯏꯅꯁꯨ ꯄꯨꯈꯠꯂꯛꯑꯦ
ꯎꯝ ꯅꯆꯤꯟ ꯅꯅꯥꯎ ꯀꯩꯌꯥ ꯂꯩꯕ꯭ꯔꯥ
ꯑꯩꯗꯤ ꯃꯉꯥ ꯃꯉꯥ ꯁꯨꯑꯦ
ꯅꯄꯥ ꯅꯃꯥꯁꯨ ꯍꯤꯡꯂꯤꯀꯣ
ꯍꯣꯏ ꯂꯩꯔꯤꯌꯦ
ꯑꯥꯎ ꯌꯥꯝ ꯑꯥꯎ ꯌꯥꯝ ꯅꯨꯡꯉꯥꯏꯕ ꯏꯃꯨꯡꯅꯤꯅꯦ
ꯎꯝ ꯑꯍꯟ ꯑꯣꯏꯗ꯭ꯔꯤ ꯃꯤꯗꯜ ꯑꯦꯖ ꯑꯣꯏꯔꯤꯗ ꯆꯍꯤꯗꯣ ꯌꯥꯝꯗ꯭ꯔꯤ ꯉꯟꯅ ꯍꯣꯡꯕꯒꯤ ꯍꯥꯏꯗꯨꯏꯔ
ꯑꯁ ꯌꯨꯝꯗꯗꯤ ꯀꯩ ꯍꯥꯏꯅꯤ ꯑꯩꯈꯣꯏ ꯄꯨꯂꯞ ꯄꯨꯂꯞ ꯂꯩꯕꯒꯤꯀꯣ ꯑꯃꯔꯣꯝꯗ ꯍꯥꯏꯔꯗꯤ ꯌꯥꯝ ꯅꯨꯡꯉꯥꯏꯌꯦꯕ
ꯑꯗꯩ ꯍꯧꯖꯤꯛꯇꯤ ꯌꯨꯝꯗ ꯑꯗꯨꯝ ꯂꯩꯒꯦꯁꯨ ꯌꯥꯗꯕꯅꯤꯅ ꯊꯕꯛ ꯇꯧꯕ ꯌꯥꯗꯕꯅꯤꯅꯀꯣ
ꯑꯥꯥ
ꯌꯨꯝꯗ ꯂꯩ ꯂꯩꯕꯁꯨ ꯐꯪꯗꯕ ꯀꯨꯏꯔꯦ ꯀꯩ ꯍꯥꯏꯅꯤ ꯈ꯭ꯔꯤꯁꯃꯥꯁ ꯍꯦꯛ ꯂꯣꯏꯔꯒ ꯌꯨꯝꯗ ꯆꯠꯇ꯭ꯔꯤꯌꯦ ꯑꯩꯗꯣ
ꯑꯥ ꯑꯥ
ꯍꯥꯏꯗꯤ ꯊꯕꯛ ꯊꯕꯛꯇꯨꯅ ꯆꯠꯀꯦꯁꯨ ꯌꯥꯗꯕ
ꯑꯥ ꯀꯨꯝꯁꯤꯁꯨ ꯆꯠꯂꯣꯏꯗ꯭ꯔꯣ
ꯀꯨꯝꯁꯤꯗꯤ ꯑꯗꯨꯝ ꯈꯪꯗꯦ ꯑꯠꯆꯠꯁꯤꯔꯥ ꯆꯠꯂꯣꯏꯁꯤꯔꯅ ꯁꯨꯝ ꯈꯟꯕꯅꯦ
ꯎꯝ
ꯑꯗꯨꯅ ꯑꯩꯈꯣꯏꯅꯗꯤ ꯑꯗꯨꯝ ꯍꯥꯏꯗꯣꯏꯅꯦ ꯂꯥꯛꯑꯣ ꯈꯣꯠꯂꯣꯅ
ꯎꯝ ꯑꯩꯁꯨ ꯆꯠꯅꯤꯡꯕꯒꯨꯝ ꯆꯠꯅꯤꯡꯗꯕꯒꯨꯝ ꯈꯪꯗ꯭ꯔꯦꯗ ꯌꯨꯝ
ꯌꯨꯝ ꯆꯠꯅꯤꯡꯉꯥꯏꯁꯨ ꯀꯨꯏꯅ ꯎꯗꯕꯁꯨ ꯅꯨꯡꯉꯥꯏꯇꯦꯅꯦ ꯏꯃꯨꯡꯁꯤꯡ ꯃꯤꯁꯤꯡꯁꯦ ꯅꯨꯡꯁꯤꯕꯅꯦ
ꯑꯣ ꯁꯨꯎꯅꯤꯡꯉꯦ ꯏꯄꯥ ꯏꯃꯥꯕꯨꯁꯨ ꯎꯅꯤꯡꯕꯅꯤꯀꯣ ꯑꯗꯣ ꯏꯃꯥꯟꯅꯕꯤ ꯏꯃꯥꯟꯅꯕꯁꯤꯡꯗꯨꯁꯨ ꯄꯨꯟꯅ ꯑꯗꯨꯝ ꯂꯩꯃꯤꯟꯅꯕꯁꯦ ꯌꯥꯝ ꯅꯤꯡꯁꯤꯡꯂꯛꯑꯦ
ꯍꯣꯏ ꯑꯉꯥꯡ ꯑꯣꯏꯔꯤꯉꯩꯗ ꯐꯖꯅ ꯅꯨꯡꯁꯤꯅ ꯇꯤꯟꯅꯔꯛꯄ ꯃꯔꯨꯞꯁꯤꯡꯁꯨ ꯑꯁ ꯂꯣꯏꯅ ꯇꯣꯈꯥꯏ ꯇꯣꯈꯥꯏꯅ ꯂꯣꯏꯅ ꯆꯠꯈ꯭ꯔꯦ
ꯑ ꯍꯣꯏ
ꯑꯃꯨꯛꯒ ꯍꯥꯏꯗꯤ ꯎꯝ ꯃꯇꯝ ꯃꯇꯥꯡ ꯃꯇꯝꯅ ꯄꯨꯔꯛꯄꯅꯤꯅ ꯀꯣ ꯊꯕꯛꯇꯨꯅ ꯌꯥꯗꯕꯅꯤꯅ ꯂꯣꯏ ꯆꯠꯀꯦ ꯑꯗꯣ ꯍꯟꯗꯛꯇꯤ ꯄꯨꯟꯁꯦ ꯄꯣꯠꯁꯦ ꯎꯅꯗꯕ ꯆꯍꯤ ꯑꯍꯨꯝ ꯃꯔꯤ ꯎꯅꯗꯕ ꯃꯌꯥꯝ ꯂꯩꯔꯦꯕ
ꯎꯝ ꯎꯝ ꯃꯥꯅꯤ
ꯄꯨꯂꯞ ꯂꯥꯛꯑꯒ ꯊꯦꯡꯅꯁꯦꯅ ꯍꯥꯏꯅꯕꯅꯦ ꯑꯩꯈꯣꯏꯗꯣ꯫
ꯎꯝ
ꯑꯁ ꯈꯪꯅꯦꯗ ꯏꯃꯨꯡ ꯄꯨꯕ ꯏꯃꯨꯡ ꯄꯨꯕ ꯍꯥꯏꯗꯨꯔ ꯏꯃꯥꯟꯅꯕꯤ ꯈꯔꯁꯨ ꯌꯥꯎꯔꯦ ꯑꯗꯨꯒ ꯅꯨꯄꯥꯗꯨꯁꯨ ꯑꯗꯨꯝ ꯐꯦꯃꯤꯂꯤ ꯄꯥꯟꯅꯈꯤꯕꯁꯨ ꯌꯥꯎꯔꯦ ꯑꯁ ꯑꯗꯨ ꯅꯨꯡꯉꯥꯏꯅ ꯍꯤꯡꯉꯗꯤ ꯐꯩꯌꯦ ꯑꯉꯥꯡ ꯑꯣꯏꯅ ꯉꯟꯅ ꯂꯨꯍꯣꯡꯕꯁꯤꯗꯤ ꯋꯥꯏꯌꯦ
ꯍꯣꯏ ꯑꯗꯨꯃꯥꯏ ꯇꯧꯋꯤ꯫
ꯃꯣꯏꯅ ꯇꯧꯕꯗꯣ ꯑꯈꯣꯏ ꯑꯗꯨꯝ ꯎꯕꯅꯤꯅꯀꯣ
ꯎꯝ ꯎꯝ
ꯉꯟꯅ ꯂꯨꯍꯣꯡꯈ꯭ꯔꯅꯤ ꯑꯉꯥꯡ ꯂꯩꯈ꯭ꯔꯅꯤ ꯑꯗꯨꯝ ꯀꯩ ꯍꯥꯏꯅꯤ ꯃꯦꯟꯇꯦꯟ ꯇꯧꯕ ꯉꯝꯗꯕꯗꯣ
ꯍꯣꯏ ꯍꯣꯏ
ꯑꯁ ꯅꯨꯡꯉꯥꯏꯇꯕꯅꯦ
ꯅꯪꯗꯤ ꯑꯁꯤꯗ ꯂꯩꯕ ꯀꯌꯥ ꯑꯥ ꯀꯨꯏꯈ꯭ꯔꯕ꯭ꯔꯣ?
ꯎꯝ ꯀꯨꯏꯔꯦꯗ꯫ ꯀꯨꯏꯔꯦ ꯍꯥꯏꯕꯗꯤ ꯌꯨꯝꯗ ꯄꯥꯛ ꯆꯠꯇꯦꯕ꯫ ꯀꯨꯏꯅ ꯗꯨꯝ ꯂꯩꯔꯦ ꯆꯍꯤ ꯀꯌꯥ ꯁꯨꯔꯦ ꯆꯍꯤ ꯑ ꯀꯨꯏꯕ ꯍꯥꯏꯁꯦ ꯌꯨꯝꯗ ꯆꯠꯇꯧꯁꯦ ꯆꯍꯤ ꯑꯅꯤ
ꯑ
ꯏꯃꯥꯅ ꯏꯃꯥꯟꯅꯗꯤ ꯂꯥꯛꯑꯣ ꯂꯥꯛꯑꯣ ꯍꯥꯏꯕꯅꯤ꯫ ꯆꯠꯇꯔ ꯂꯩꯔꯦ ꯑꯩꯗꯤ꯫ ꯑꯈꯣꯏ ꯑꯥ ꯀꯩ ꯍꯥꯏꯗꯣꯏꯅꯣ ꯎꯝ ꯑꯍꯜ ꯂꯃꯟꯁꯤꯡꯁꯨ ꯂꯣꯏꯅ ꯂꯩꯔꯤꯑꯕꯀꯣ
ꯎꯝ
ꯑꯍꯜ ꯂꯃꯟꯁꯤꯡꯅꯁꯨ ꯑꯁ ꯏꯁꯨ ꯏꯁꯨ ꯈꯣꯏꯁꯦ ꯎꯗꯕ ꯀꯨꯏꯔꯦ ꯁꯨꯡꯂꯥꯛꯁꯨ ꯂꯥꯛꯇꯦ꯫ ꯏꯃꯨꯡ ꯅꯤꯡꯁꯤꯡꯗꯕ ꯖꯥꯠꯂ ꯒꯥ ꯍꯥꯏꯕꯁꯨ ꯌꯥꯎꯏ꯫
ꯑꯥ ꯍꯣꯏ
ꯑꯍꯟꯁꯤꯡꯗꯤ ꯍꯥꯏꯗꯤ ꯀꯩ ꯍꯥꯏꯅꯤꯅꯦ ꯃꯁꯨꯁꯤꯡꯗꯣ ꯑꯗꯨꯝ ꯎꯅꯤꯡꯕꯅꯦꯕ꯫
ꯎꯝ ꯎꯝ
ꯑꯉꯥꯡ ꯑꯣꯏꯔꯤꯉꯩꯗ ꯑꯩꯗꯤ ꯑꯉꯥꯡ ꯑꯣꯏꯔꯤꯉꯩꯗꯒꯤ ꯀꯩ ꯍꯥꯏꯅꯤ ꯏꯃꯥ ꯏꯄꯥꯒ ꯀꯌꯥ ꯂꯩꯃꯤꯟꯅꯔꯛꯇꯦꯕ ꯑꯥ ꯏꯄꯨꯒ ꯑꯕꯣꯛꯀ ꯇꯧꯔꯒ ꯂꯩꯔꯛꯑꯦꯕ ꯑꯗꯨꯒꯤ ꯃꯣꯏꯅ ꯀꯩ ꯍꯥꯏꯅꯤ ꯎꯗꯕ ꯀꯨꯏꯃꯟꯕꯒꯤꯀꯣ ꯂꯥꯛ ꯑꯣ ꯌꯨꯝꯗ ꯑꯥ ꯂꯥꯛꯑꯒ ꯑꯃꯨꯛꯀ ꯆꯠꯀꯦꯁꯨ ꯆꯠꯂꯣ ꯀꯥꯏ ꯍꯥꯏꯗꯣꯏꯅꯦ꯫
ꯑꯣ ꯑꯍꯟꯁꯤꯡꯗꯤ ꯑꯗꯥꯏ ꯇꯥꯎꯕꯅꯤ꯫
ꯎꯝ ꯁꯣꯝꯗꯤ ꯌꯨꯝꯗ ꯄꯥꯛ ꯆꯠꯇ꯭ꯔꯕꯅꯤꯅ ꯀꯩꯝ ꯍꯥꯏꯔꯛꯇꯕ꯭ꯔꯣ?
ꯑꯩꯔꯣ?
ꯑꯩꯔꯣ ꯍꯣꯏ
ꯎꯝ ꯑꯩꯁꯨ ꯆꯍꯤ ꯑꯅꯤ ꯁꯨꯗꯧꯔꯦ ꯌꯨꯝ ꯍꯜꯂꯛꯇꯕ
ꯑꯝ ꯌꯨꯝꯒꯤ ꯃꯤꯅ ꯀꯧꯔꯛꯇ꯭ꯔꯣ
ꯇꯧꯔꯛꯑꯦ ꯂꯥꯛꯑꯣ ꯈ꯭ꯔꯤꯁꯃꯥꯁ ꯃꯇꯝꯗ ꯂꯥꯛꯑꯣ ꯎꯅꯤꯡꯉꯤ ꯍꯥꯏꯅ ꯑꯗꯨꯝ ꯇꯧꯔꯛꯑꯦ ꯐ
ꯊꯝ
ꯍꯣꯏ ꯂꯥꯛꯀꯦ ꯍꯥꯏꯅ ꯑꯩꯁꯨ ꯈꯨꯝꯈ꯭ꯔꯦ ꯑꯗꯨꯕꯨ ꯈꯪꯗ꯭ꯔꯦ ꯃꯇꯝ ꯃꯇꯝ ꯆꯥꯔꯗꯤ ꯂꯥꯛꯒꯅꯤ ꯆꯥꯗ꯭ꯔꯗꯤ ꯂꯥꯛꯑꯣꯢ ꯇ꯭ꯔꯗꯤ ꯂꯥꯛꯑꯔꯣꯏ
ꯎꯅꯤꯡꯕꯅꯤꯅꯦ ꯑꯗꯨꯒꯤꯅꯤꯅꯦ
ꯎꯝ ꯑꯩꯈꯣꯏ ꯃꯄꯥꯟꯗ ꯂꯩꯕꯁꯨ ꯍꯣꯏ ꯅꯨꯡꯉꯥꯏ